ꯇꯥꯔꯥꯕ
ꯇꯥꯔꯦ ꯁꯤ ꯅꯝꯕꯔꯁꯤ ꯇꯔꯨꯛ ꯇꯔꯦꯠꯃꯨꯛ ꯁꯨꯔꯕꯝꯕꯅꯦ ꯑꯗꯨꯝ ꯌꯥꯏ ꯀꯥꯟꯗꯣꯏꯖꯥꯅꯣ
ꯈꯪꯗꯦ ꯑꯅꯧꯕ ꯁꯦꯝꯗꯣꯛ ꯐꯪꯉꯤꯗꯨꯅ ꯌꯥꯏ ꯊꯦꯡ ꯈꯪꯗꯦ ꯑꯩꯗꯤ ꯒ꯭ꯌꯥꯟ ꯇꯥꯔꯗꯤ ꯅꯪ ꯁꯛꯇ ꯌꯥꯗꯕꯁꯨ ꯌꯥꯎꯅꯦ
ꯃꯥꯅꯦꯚꯕꯥ ꯑꯩꯅ ꯁꯥꯟꯅꯈꯤꯕꯁ ꯁꯤ ꯅꯝꯕꯔꯁꯤꯗ ꯑꯍꯨꯝ ꯃꯔꯤ ꯁꯨꯈ꯭ꯔꯔꯕꯅꯦꯕ
ꯃꯤꯆꯦ ꯆꯄ ꯌꯥ ꯃ ꯁ ꯆꯄ ꯃꯁꯗ ꯄꯥꯗ
ꯐꯤꯗꯨꯗꯤ ꯁꯥꯔꯗꯤ ꯇꯥꯛꯅꯕ ꯑꯃ ꯌꯥꯎꯗꯗꯤ ꯌꯥꯔꯣꯏꯅꯦ
ꯇꯥꯛꯅꯕ
ꯎꯝ ꯇꯥꯛꯄꯤꯅꯕ
ꯑꯦ ꯑꯗꯨ ꯇꯥꯛꯄꯗꯅꯦ ꯑꯩꯈꯣꯏ ꯅꯨꯃꯤꯠ ꯃꯔꯤ ꯃꯉꯥꯅꯤ ꯏꯔꯦ ꯅꯨꯃꯤꯠ ꯇꯔꯥꯅꯤꯃꯨꯛꯅꯗꯤ ꯑꯗꯨꯝ ꯍꯌꯦ ꯆꯦ ꯆꯟꯅꯁꯨ ꯁꯥꯏꯗꯨꯗꯤ ꯆꯦꯆꯟ ꯃꯅꯥꯛꯇ ꯂꯩꯔꯁꯨ ꯑꯗꯨꯝ ꯌꯥꯕꯗꯨꯕꯨ
ꯀꯩꯅꯣ ꯁꯤ ꯐꯤꯁꯤꯕꯨ ꯂꯤꯁꯤꯡ ꯇꯔꯥꯃꯨꯛ ꯆꯪꯒꯗ꯭ꯔꯅꯦ ꯁꯤ ꯍꯧꯕꯗ
ꯀꯦꯖꯤꯗ ꯂꯨꯄꯥ ꯂꯤꯁꯤꯡ ꯅꯤꯄꯥꯜ ꯄꯤꯌꯦ ꯂꯪꯗꯣ
ꯑꯝ
ꯑꯗꯨꯒ ꯃꯥꯒꯤ ꯁꯪꯆꯦꯠ ꯀꯥ ꯀꯩ ꯄꯥꯡꯒꯟꯗꯦ ꯁꯅꯥꯒ ꯀꯩꯗꯤ ꯁꯥꯕꯗꯣ ꯁꯥꯕꯗꯨꯗꯤ ꯂꯨꯄꯥ ꯂꯤꯁꯤꯡ ꯇꯔꯥꯃꯨꯛꯇꯪꯅꯦ ꯍꯥꯏꯕ ꯑꯩꯈꯣꯏꯅ ꯅꯍꯥꯟꯋꯥꯏ ꯍꯧꯔꯛꯄꯗꯗꯤ ꯇꯔꯥꯃꯨꯛ ꯆꯪꯗꯦ ꯀꯩꯁꯨ ꯑꯩ ꯅꯍꯟꯋꯥꯏ ꯍꯧꯔꯛꯕꯗꯗꯤ ꯌꯥꯝ ꯆꯪꯇꯦꯗ ꯂꯨꯄꯥ ꯂꯤꯁꯤꯡ ꯑꯍꯨꯝ ꯃꯔꯤ ꯇꯪ ꯆꯪ
ꯁꯤ ꯁꯝꯖꯦꯠꯁꯤ ꯀꯌꯥ ꯄꯤꯒꯦ
ꯁꯝꯖꯦꯠꯁꯦ ꯍꯧꯖꯤꯛ ꯐꯥꯏꯚ ꯍꯟꯗ꯭ꯔꯦꯗꯃꯨꯛ ꯄꯤꯔꯝꯕ ꯌꯥꯏ
ꯑꯩꯈꯣꯏꯒꯤ ꯀꯣꯟ ꯌꯣꯟꯊꯣꯛꯒꯤꯕꯗꯨ ꯁꯝꯆꯦꯠ ꯂꯧꯍꯧꯕ ꯂꯧꯍꯧꯗꯕꯔ ꯀꯥꯎꯈꯔꯦꯅꯦ
ꯌꯥꯎꯔꯝ ꯃꯅꯤꯍꯦ ꯑꯇꯩ ꯃꯅꯥꯗꯦ ꯁꯝꯆꯦꯠ ꯃꯅꯥꯔꯣꯏ
ꯑꯣ
ꯅꯣꯏ ꯈꯨꯗꯩꯗ ꯁꯥꯕ ꯁꯝꯖꯦꯠꯇꯅ ꯍꯣꯡꯉꯦꯕ ꯔꯥꯅꯤ ꯁꯥꯕ ꯁꯝꯖꯦꯠꯅ ꯇꯥꯡꯉꯦꯕ
ꯑꯗꯣ ꯀꯣꯟ ꯑꯆꯧꯕꯗꯨ ꯄꯥꯟ ꯌꯥꯒꯗ꯭ꯔꯁꯤꯅꯤ
ꯀꯣꯅ ꯑꯆꯧꯕꯗꯨ ꯀꯩ ꯇꯧꯔꯦ
ꯀꯣꯟꯑꯆꯧꯕꯗꯨꯗ ꯄꯥꯟꯕ ꯌꯥꯒꯗ꯭ꯔꯥꯁꯤ
ꯌꯥꯅꯤ ꯌꯥꯕꯗꯤ
ꯁꯝꯆꯦꯠꯇꯤ ꯆꯞ ꯃꯥꯟꯅꯩꯌꯦꯕ ꯀꯣꯟ ꯈꯨꯗꯤꯡꯃꯛꯇ ꯂꯣꯏ ꯍꯥꯞꯄ ꯆꯥꯟꯅꯅꯦꯕ
ꯎꯝ ꯑꯗꯨꯒ ꯁꯤꯒꯤ ꯃꯅꯤꯡꯗ ꯏꯟꯈꯠ ꯏꯟꯊ ꯇꯧ ꯈꯣꯡꯅ ꯏꯟꯈꯠ ꯏꯟꯊ ꯇꯧꯕꯁꯤꯅ ꯀꯌꯥꯃꯨꯛ ꯆꯈꯤꯕꯦ
ꯑꯗꯨꯗꯤ ꯑꯗꯨ ꯑꯗꯨꯗꯣ ꯂꯨꯄꯥ ꯂꯤꯁꯤꯡ ꯑꯃ ꯆꯃꯉꯥꯃꯨꯛ ꯆꯪꯗꯣꯏꯅꯦ ꯑꯗꯨꯅꯦ ꯄꯩꯁꯥ ꯆꯪꯗꯣꯏꯁꯦ
ꯎꯝ ꯄꯨꯂꯞꯅ ꯂꯤꯁꯤꯡ ꯑꯅꯤ
ꯑꯩ ꯍꯥꯏꯁꯦ ꯂꯤꯁꯤꯡ ꯇꯔꯥꯃꯨꯛ
ꯂꯤꯁꯤꯡ ꯇꯔꯥ ꯍꯥꯏꯁꯦ ꯐꯤ ꯃꯀꯣꯟ ꯀꯩꯀꯩ ꯂꯣꯏ ꯌꯥꯎꯔꯒꯗꯕ
ꯍꯣꯏ
ꯎꯝ
ꯑꯗꯨ ꯌꯥꯎꯔꯒ ꯅꯪ ꯆꯥꯛ ꯆꯥꯛꯄꯕꯨꯛꯇ ꯉꯣ ꯀꯦꯖꯤꯗ ꯂꯨꯄꯥ ꯂꯤꯁꯤꯡ ꯑꯅꯤ ꯆꯥꯝꯃꯉꯥ ꯍꯥꯏꯕꯔ ꯀꯩꯅꯣ ꯂꯧꯋꯦꯕꯣ ꯍꯥꯏꯌꯦ
ꯂꯪꯆꯥꯛꯗꯤ ꯌꯨꯝꯗ ꯆꯥꯛꯑꯁꯨ ꯌꯥꯅꯤ ꯀꯩꯅꯣ
ꯌꯥꯏꯌꯦ ꯑꯗꯨꯨꯕꯨ ꯆꯥꯛꯄ ꯍꯩ ꯅ ꯌꯉꯣꯟꯗ ꯊꯧꯒ ꯆꯪꯅꯗꯦꯅꯥ ꯑꯗꯨꯕꯨ ꯍꯥꯏ ꯑꯩꯗꯤ ꯏꯁꯥꯅ ꯑꯗꯨꯝ ꯆꯥꯛꯆꯩ ꯉꯥꯛꯇꯅꯤ ꯀꯩꯅꯣ ꯃꯤꯉꯣꯟꯗꯗꯤ ꯄꯩꯁꯥ ꯕꯤꯊꯣꯛꯕꯗꯣ ꯄꯥꯝꯃꯨꯏꯕ ꯑꯩ ꯁꯥꯟꯅ ꯆꯥꯛꯆꯩ
ꯎꯝ ꯐꯤ ꯍꯧꯕꯗꯨꯅꯦ ꯐꯤ ꯑꯇꯩ ꯈꯨꯗꯩꯒꯨꯝꯕ ꯍꯧꯕꯗꯤ ꯀꯦꯖꯤꯗ ꯆꯠꯂꯦꯕ ꯐꯤ ꯍꯧꯕꯩ ꯄꯩꯁꯥꯁꯦ
ꯎꯝ
ꯔꯥꯅꯤ ꯍꯧꯕꯗꯤ ꯐꯤ ꯃꯁꯤꯡꯗ ꯆꯠꯂꯦꯕ ꯐꯤ ꯑꯃꯗ ꯂꯨꯄꯥ ꯅꯤꯐꯨꯅꯦ ꯀꯩꯅꯅ ꯂꯧꯕ
ꯍꯧꯖꯤꯛ ꯃꯤ ꯂꯤꯁꯤꯡ ꯇꯔꯥꯗꯨꯅ ꯂꯨꯄꯥ ꯀꯌꯥꯃꯨꯛ ꯇꯥꯟꯗꯣꯏꯕ
ꯎꯝ
ꯂꯤꯁꯤꯡ ꯇꯔꯥꯗꯨ ꯆꯪꯉꯒ ꯁꯥꯕ ꯂꯨꯄꯥ ꯀꯌꯥꯃꯨꯛ ꯄ꯭ꯔꯣꯐꯤꯠ ꯂꯩꯒꯦꯕ
ꯂꯤꯁꯤꯡ ꯇꯔꯥꯗꯨꯅ ꯐꯤ ꯀꯩꯅꯣ ꯍꯧꯗꯣꯏꯕ ꯐꯤ ꯐꯤ ꯇ꯭ꯋꯦꯟꯇꯤꯃꯨꯛ ꯍꯧꯗꯣꯏꯕ ꯐꯤ ꯇꯋꯦꯟꯇꯤ ꯍꯧꯕꯗ ꯐꯤ ꯇꯔꯥ ꯅꯤꯄꯥꯟ ꯐꯡꯉꯛꯄ ꯌꯥꯏ
ꯐꯤ ꯇꯔꯥꯅꯤꯄꯥꯟꯗꯨꯗ ꯂꯨꯄꯥ ꯐꯤ ꯑꯃ ꯃꯝ ꯗꯨꯗꯅꯦ ꯂꯨꯄꯥ ꯀꯩꯅꯣ ꯄꯥꯔꯣ ꯃꯥ ꯍꯩ ꯄꯨꯨ ꯑꯃꯒꯤ ꯁꯥꯕꯗ ꯂꯨꯄꯥ ꯂꯤꯁꯤꯡ ꯑꯍꯨꯝ ꯆꯧꯉꯥ ꯃꯔꯤ ꯄꯥꯔꯣ ꯌꯥꯔꯦ
ꯎꯝ ꯃꯉꯥ ꯍꯧꯗ꯭ꯔꯥ ꯍꯥꯢꯖ
ꯑꯦ ꯂꯩ ꯍꯛꯇꯕꯤꯗꯣ ꯍꯥꯏꯕꯅꯦ
ꯎꯝ
ꯂꯩ ꯍꯥꯛꯄꯤꯗꯨꯗꯤ ꯍꯩꯔꯀꯥꯟꯅ ꯁꯥꯏ ꯌꯥꯢꯗꯅ
ꯐꯤ ꯇꯔꯥꯅꯤꯄꯥꯟ ꯂꯤꯁꯤꯡ ꯌꯥꯝꯃꯤꯅꯦ ꯂꯤꯁꯤꯡ ꯌꯥꯡꯈꯩ ꯍꯦꯜꯂꯤꯅꯦ
ꯍꯦꯟꯗꯗꯤ ꯑꯗ ꯃꯥꯅ ꯂꯩ ꯍꯛꯇꯤ ꯁꯥꯕ ꯕꯣꯗꯔꯒꯨꯝꯕ ꯐꯨꯜ ꯂꯣꯏ ꯂꯩꯒꯨꯝꯕ ꯁꯥꯕ ꯍꯩꯔꯗꯤ ꯐꯤ ꯑꯃꯅ ꯂꯨꯄꯥ ꯂꯤꯁꯤꯡ ꯇꯔꯥꯗꯒꯤ ꯍꯦꯜꯂꯤꯅꯦ
ꯎꯝ ꯑꯗꯨ ꯂꯤꯁꯤꯡ ꯇꯔꯥꯁꯤꯅ ꯄ꯭ꯔꯣꯐꯤꯠꯇꯤ ꯗꯕꯜ ꯗꯕꯜꯅꯤꯅꯦ ꯐꯤ ꯁꯥꯕ ꯍꯩꯔꯗꯤ
ꯐꯤ ꯁꯥꯥꯕ ꯍꯩꯔꯗꯤ ꯄꯩꯁꯥꯗꯤ ꯉꯣ ꯂꯥꯛꯂꯣꯝꯗ ꯇꯥꯜꯂꯛꯀꯅꯤ ꯂꯨꯄꯥ ꯂꯤꯁꯤꯡ ꯇꯔꯥꯗꯨꯅ ꯑꯗꯨꯢꯅꯅꯦ ꯀꯩꯔꯥꯎꯔꯣꯝꯗ ꯂꯩꯕ ꯑꯔꯥꯄꯤꯗ ꯂꯩꯕ ꯅꯨꯄꯥꯒꯩ ꯐꯤ ꯑꯣꯢ ꯁꯥꯢꯁꯦ
ꯎꯝ ꯌꯥꯝ ꯊꯦꯡꯉꯩꯕꯨ ꯅꯨꯄꯥꯅ ꯔꯥꯅꯤ ꯐꯤ ꯁꯥꯕ
ꯍꯥ
ꯅꯨꯄꯥꯅ ꯔꯥꯅꯣ ꯐꯤ ꯁꯥꯕ ꯌꯥꯝ ꯊꯦꯡꯅꯩꯑꯕ
ꯐꯦꯁꯕꯨꯛꯇꯒ ꯌꯥꯝ ꯊꯦꯡꯅꯗ꯭ꯔꯣ ꯌꯨꯇꯨꯞꯇꯒ ꯌꯥꯝ ꯊꯦꯡꯅꯗ꯭ꯔꯣ
ꯍꯣꯏ ꯊꯥꯒꯠꯂꯛꯄꯗ ꯊꯦꯡꯅꯩ ꯍꯥꯏꯕ ꯑꯗꯥꯢꯅ ꯐꯤꯖꯦ ꯐꯖꯕ꯭ꯔꯥ ꯈꯣꯠꯄ꯭ꯔꯥ ꯀꯥꯏ ꯇꯧꯕꯗ
ꯔꯥꯅꯤꯒ ꯁꯥꯕꯒ ꯃꯌꯥꯝ ꯊꯦꯡꯅꯗ꯭ꯔꯣ ꯑꯗꯨ ꯄꯩꯁꯥ ꯃꯌꯥꯝ ꯐꯪꯉꯅꯤꯅ ꯊꯕꯛ ꯋꯥꯅ ꯁꯨꯗ꯭ꯔꯣꯢ ꯁꯔꯨꯛꯄꯨꯗꯤ ꯅꯨꯡꯁꯥ ꯃꯔꯛꯇ ꯐꯤ ꯁꯥꯕꯅ ꯐꯔꯦꯅ ꯃꯣꯢꯁꯨ ꯈꯜꯂꯛꯑꯝꯅꯤ
ꯎꯝ ꯍꯝ
ꯕꯦꯝꯃ ꯍꯣꯏ ꯃꯃꯥꯒꯤ ꯃꯄꯥꯝꯗꯗꯤ ꯉꯣ ꯅꯨꯄꯥꯗꯣ ꯃꯇꯩ ꯃꯇꯩ ꯃꯅꯥꯎꯗꯣ
ꯎꯝ
ꯀꯣꯟ ꯃꯆꯥ ꯃꯆꯥꯗꯣ ꯑꯩꯈꯣꯏꯁꯥꯏꯗꯣ ꯁꯤꯨꯒꯨꯝꯕ ꯑꯅꯤꯗꯣ ꯊꯥꯔꯦꯗꯅ ꯀꯥ ꯑꯃꯗ ꯄꯨꯂꯞ
ꯎꯝ
ꯑꯗꯨꯒ ꯋꯥꯔꯤꯒ ꯇꯥꯔ ꯇꯥꯔꯒ ꯁꯥꯥꯟꯃꯤꯟꯅꯩ ꯃꯣꯏ ꯅꯨꯄꯤꯗꯨꯒꯨ ꯃꯥꯒ
ꯂꯣ ꯂꯣꯟꯕ ꯍꯩꯅꯤꯗ ꯑꯩꯈꯣꯏꯖꯨ ꯑꯗꯨꯝ ꯇꯝꯕꯗꯤ ꯅꯠꯇ꯭ꯔꯥ
ꯍꯩꯅꯤꯍꯦ ꯀꯩꯅꯣꯅꯦ ꯁꯤꯗꯤ ꯍꯨꯟꯕ ꯅꯠꯇꯦ ꯑꯗꯨꯝ ꯈꯨꯠꯅ ꯍꯨꯟꯕ ꯈꯛꯇꯪꯅꯤꯗꯤ ꯍꯩꯅꯤ ꯂꯩꯒꯨꯝꯕꯗꯤ ꯍꯩꯔꯔꯣꯢ
ꯂꯩ ꯂꯣꯟꯕ ꯍꯩꯅꯤ ꯀꯩꯅꯣ
ꯍꯩꯅꯤ ꯀꯩꯅꯣ ꯅꯪ ꯀꯩꯗꯧꯕꯩ ꯍꯩꯔꯣꯏꯗꯣꯏꯅꯣ ꯅꯪ ꯗ꯭ꯔꯣꯋꯤꯡ ꯌꯦꯛꯄ ꯌꯥꯝ ꯍꯩ ꯗꯥꯏꯅꯦ
ꯎꯝ ꯑꯩꯈꯣꯏ ꯑꯩꯈꯣꯏꯅ ꯍꯩꯔꯗꯤ ꯑꯩꯈꯣꯏ ꯑꯄꯥꯝꯕ ꯃꯑꯣꯡ ꯃꯑꯣꯡ ꯌꯦꯛꯑꯒ ꯍꯥꯞ ꯌꯥꯔꯝꯒꯅꯤꯅꯦ
ꯌꯥꯢ ꯃꯈꯟ ꯃꯈꯟ ꯃꯤ ꯃꯈꯟ ꯃꯈꯟ ꯃꯌꯥꯝ ꯇꯧꯔꯤꯗꯤ ꯁꯉꯥꯏꯕꯨ ꯌꯦꯛꯋꯣ ꯈꯝꯕ ꯊꯣꯢꯕꯤꯕꯨ ꯂꯣꯟꯕꯋꯣ ꯇꯧꯅꯩ ꯃꯌꯥꯝꯁꯤꯗꯤ
ꯑꯗꯨꯒꯨꯝꯕ ꯗꯨꯅ ꯍꯦꯟꯅ ꯇꯥꯡꯕ꯭ꯔꯣ
ꯑꯗꯨꯒꯨꯝꯕꯅ ꯈꯃꯃꯜ ꯈꯔ ꯍꯦꯟꯜꯂꯦ ꯗꯤꯖꯥꯏꯟꯗꯣ ꯑꯅꯧꯕ ꯄꯨꯊꯣꯛꯏ ꯀꯩ ꯄꯩꯁꯥꯗꯤ ꯇꯥꯡꯈꯠꯂꯤꯅ ꯑꯅꯧꯕ ꯃꯤ ꯏꯅꯗꯕꯗꯨꯗꯤ ꯄꯩꯁꯥ ꯇꯥꯡꯉꯦꯕ
ꯎꯝ ꯑꯩꯗꯤ ꯀꯩꯅꯣꯝꯒꯤ ꯁꯥꯅꯤꯡꯉꯤꯉꯣ ꯑꯉꯧ ꯑꯉꯧꯕ ꯐꯤꯗꯣ ꯑꯩꯈꯣꯏꯒꯤꯃꯥ ꯀꯩ ꯂꯩꯅꯣꯃ ꯆꯦꯔꯤ ꯍꯥꯢꯕ꯭ꯔꯥ ꯑꯩꯈꯣꯏ ꯂꯩ ꯑꯉꯥꯡ ꯑꯃ ꯂꯩꯗꯅ
ꯎꯝ
ꯑꯗꯨꯗꯣ ꯁꯥꯠꯇꯣꯛꯄ ꯃꯥꯜꯍꯜꯂꯒ ꯐꯅꯤ ꯐꯖꯅꯤꯕꯨ
ꯑꯗꯨꯒꯨꯝꯕꯗꯨ ꯁꯥꯏꯅꯤ ꯑꯩꯈꯣꯢꯗꯤ ꯑꯗꯨꯒꯨꯝꯕꯗꯨꯗꯤ ꯃꯌꯦꯛꯇꯨ ꯂꯩꯒꯨꯝꯕꯒꯤ ꯃꯌꯦꯛꯇꯨꯅ ꯇꯥꯡꯉꯛ ꯌꯥꯝ ꯇꯥꯡꯗꯦꯕ ꯃꯌꯦꯛ ꯅꯨꯄꯤꯅ ꯏꯟ ꯆꯤꯡꯕꯤꯒ ꯃꯣꯏꯔꯥꯡꯒꯤ ꯂꯣꯛꯇꯥꯛ ꯄꯥꯠ ꯀꯗꯕ ꯏꯟ ꯆꯤꯡꯒꯤꯒ ꯂꯣꯜꯂꯒꯒ ꯏꯟꯕ ꯌꯥꯎꯋꯦ
ꯑꯗꯨꯒꯨꯝꯕꯗꯨꯅ ꯇꯥꯡꯉꯤꯔꯕ
ꯑꯗꯨꯃ ꯃꯗ ꯇꯥꯡꯗꯗꯤ ꯏꯁ ꯃꯤ ꯃꯁꯛꯇꯁꯨ ꯃꯥꯟꯅꯕ ꯂꯣꯜꯂꯛꯇꯣꯏꯅꯦ ꯑꯗꯨ ꯇꯥꯡꯉ ꯑꯗꯨ ꯁꯉꯥꯏ ꯐꯦꯁꯇꯤꯚꯦꯜꯒ ꯄꯨꯊꯣꯛꯅꯩꯒꯣ ꯑꯗꯨꯒꯤ
ꯑꯁ ꯑꯗꯨꯗꯤ ꯈꯨꯠ ꯁꯥ ꯍꯩꯔꯗꯤ ꯄꯩꯁꯥꯥꯁ ꯇꯥꯟꯌꯥꯏꯅꯦ
ꯁꯥ ꯇꯥꯟꯕ ꯌꯥꯏ ꯀꯩꯅꯣ ꯅꯣꯏꯃ ꯅꯣꯏꯃꯥꯍꯣꯏ ꯕꯦꯛ ꯂꯣꯟꯕꯒ ꯀꯩꯅꯣ ꯂꯣꯟꯕꯒ ꯃꯌꯥꯝ ꯂꯣꯟꯕ ꯑꯗꯨ ꯇꯧꯔꯝꯕꯗꯣ ꯑꯥ ꯂꯩꯀꯥꯟꯗ ꯑꯗꯨ ꯍꯧꯖꯤꯛꯁꯨ ꯑꯗꯨꯒꯨꯝꯕ ꯕꯦꯛ ꯂꯣꯟꯕꯒꯤ ꯕꯦꯛ ꯑꯝꯗ ꯂꯨꯄꯥ ꯂꯤꯁꯤꯡ ꯑꯅꯤ ꯗꯩ ꯇꯥꯗꯦ ꯕ꯭ꯔꯦꯠꯇꯣ ꯂꯩꯔꯒ ꯑꯩꯈꯣꯏꯒꯤ ꯆꯔꯤꯛ ꯃꯔꯨ ꯃꯔꯨꯗꯣ
ꯎꯝ
ꯑꯗꯨꯗꯣ ꯑꯇꯥꯡꯕ ꯃꯈꯜꯒꯤ ꯂꯩꯌꯦꯕ ꯍꯧꯖꯤꯛꯀꯥꯟꯗꯤ ꯑꯗꯨꯅꯒ ꯂꯣꯜꯂ ꯂꯣꯜꯂꯒ ꯇꯥꯡ ꯇꯥꯡꯕ ꯉ ꯑꯩꯗꯤ ꯂꯣꯟꯕꯗꯤ ꯍꯩꯇꯦ ꯑꯗꯨꯕꯨ ꯂꯣꯟ ꯍꯩꯔꯗꯤꯅꯦ ꯃꯥ ꯄꯩꯁꯥ ꯌꯥꯝ ꯇꯥꯅꯤ ꯍꯥꯏ
ꯈꯪꯗꯦꯗ ꯑꯃ ꯒꯥꯔꯤꯗꯒ ꯍꯥꯞꯅꯕ ꯑꯃ ꯑ ꯎꯆꯦꯛ ꯃꯁꯥ ꯑꯃꯅꯤꯒ ꯌꯥꯟꯕꯗꯨꯒꯗꯣ ꯌꯥꯝꯅꯒ ꯌꯣꯟꯕꯒ ꯊꯦꯡꯅꯩ ꯑꯗꯨꯒꯗꯣ ꯁꯥ ꯍꯩꯗꯤ ꯌꯣꯟ ꯌꯥꯕ
ꯑꯗꯨꯒꯨꯝꯕꯗꯤ ꯑꯔꯥꯏꯕꯅꯦ ꯍꯥꯏꯕ ꯑꯩꯈꯣꯏꯒꯤ ꯅꯣꯏꯃꯥꯟ ꯅꯍꯥꯟꯋꯥꯏ ꯑꯥ ꯂꯩ ꯀꯟꯗ ꯇꯦꯅꯋꯥꯒꯒ ꯂꯣꯜꯂ ꯂꯣꯜꯂ ꯄꯨꯊꯣꯔꯛꯄꯗꯣ ꯈꯪꯕꯔꯥ
ꯍꯣꯏꯅꯦ
ꯑꯗꯨꯃꯥꯏꯅ ꯂꯣꯟꯗꯣꯏꯅꯦꯗꯣ ꯍꯧꯖꯤꯛꯀꯤ ꯕꯦꯛ ꯂꯣꯟꯕ ꯍꯥꯏꯖꯦ ꯆꯔꯤꯠ ꯃꯔꯨꯅ
ꯌꯣꯟꯕ ꯑꯗꯨꯗꯤ ꯌꯣꯟꯕꯁꯦ ꯀꯥꯏ ꯌꯣꯟꯒꯦ
ꯍꯧꯖꯤꯛꯁꯤꯕꯨ ꯀꯩꯅꯣ ꯍꯧꯖꯤꯛ ꯏꯟꯁꯇꯥꯒ꯭ꯔꯥꯝꯒꯤ ꯃꯇꯝꯁꯤꯗ
ꯅꯠꯇꯦ ꯐꯤ ꯌꯣꯟꯕꯩ ꯇꯥꯏꯞꯇ ꯃꯤꯅꯒ ꯂꯧꯒꯦ ꯀꯥꯏꯅ ꯁꯤꯡꯅꯕꯔꯕ ꯑꯗꯨꯁꯨ
ꯁꯤꯡꯅꯩ ꯀꯩꯅꯣ ꯗꯨꯁꯨꯗꯨꯝ
ꯕꯦꯛ ꯂꯣꯝꯗ ꯕꯦꯛ ꯂꯣꯝꯗꯗꯤ ꯊꯦꯡꯅꯗ꯭ꯔꯤ ꯔꯦꯕꯤꯠꯀꯨꯝꯕ
ꯏꯕꯣ ꯍꯧꯖꯤꯛ ꯀꯥꯟꯒꯤ ꯃꯈꯟ ꯑꯅꯧ ꯅꯧꯕ ꯃꯌꯥꯝ ꯂꯣꯂ ꯂꯣꯂ ꯑꯗꯨꯒꯨꯝꯕ ꯃꯌꯥꯝ ꯊꯣꯛꯄꯅꯦ
ꯑꯗꯨꯅꯦ ꯄꯩꯁꯥ ꯈꯨꯠꯇꯨ ꯍꯩꯔꯗꯤ ꯄꯩꯁꯥ ꯇꯥꯟꯕꯝ ꯌꯥꯝ ꯂꯩ ꯍꯥꯏꯕ
ꯑꯩꯖ ꯂꯣꯛ ꯊꯨꯡꯕꯒꯤ ꯀꯣꯛꯀꯥꯖꯦ ꯆꯤꯛꯄꯅ ꯌꯥꯗꯔꯝꯅꯤ ꯐꯤꯖꯦ ꯍꯌꯦꯡ ꯄꯤꯔꯣ ꯐꯥꯏꯌꯦꯅ ꯂꯣꯏꯁꯟꯒꯦꯅ ꯁꯥꯕ ꯋꯥꯟ ꯀꯣꯛꯀꯖ ꯆꯤꯛꯄꯅ ꯁꯤꯗꯣꯔꯄꯣꯅꯦ ꯐꯤꯖꯦ ꯂꯣꯏꯁꯜꯂꯒ ꯄꯩꯁꯥꯁꯦ ꯍꯧꯖꯤ ꯄꯩꯁꯥꯖꯤꯁꯨ ꯂꯧꯅꯤꯡꯕ
ꯑꯗꯨꯅꯦ ꯉꯔꯥꯡꯗ ꯑꯩꯅ ꯅꯪꯉꯣꯟꯗ ꯐꯣꯟ ꯇꯧꯔꯛꯑꯅꯨ ꯍꯥꯏꯗꯣ ꯑꯩꯗꯤ ꯉꯔꯥꯡ ꯀꯣꯛ ꯆꯤꯛꯃꯟꯗꯅ ꯅꯞꯁꯤꯠꯂꯨꯕꯗꯒꯤꯅꯦ ꯅꯥꯀꯣꯡꯒꯁꯦ ꯂꯣꯏ ꯄꯪꯁꯤꯟꯈ꯭ꯔꯦ
ꯀꯩꯅꯣ ꯇꯧꯕ꯭ꯔꯕ ꯂꯣꯛ ꯈꯨꯕ ꯌꯥꯎꯕ꯭ꯔꯕ
ꯂꯣꯛ ꯈꯨꯕ ꯌꯥꯎꯗꯦ ꯀꯪꯈꯨ ꯈꯨꯔꯩꯅꯦꯃꯤ ꯍꯏꯕꯥ
ꯒꯨꯂꯤ ꯆꯥꯎꯋꯦ ꯂꯨꯈꯨ ꯌꯥꯎꯗꯗꯤ ꯐꯠ ꯂꯥꯎ ꯐꯈꯤꯅꯦꯕ
ꯒꯨꯂꯤꯗꯣ ꯉꯔꯥꯡꯗꯤ ꯀꯩꯁꯨ ꯇꯧꯔꯣꯏꯅ ꯑꯩ ꯆꯥꯗꯦ ꯍꯨꯔꯦꯟꯗꯤ ꯆꯥꯗꯗꯤ ꯌꯥꯔꯔꯣꯏ ꯌꯥꯗ꯭ꯔꯦ ꯃꯅꯝ ꯃꯍꯥꯒ ꯑꯝ ꯑꯈꯪꯒꯤ
ꯃꯍꯥꯎꯒ ꯂꯣꯏ ꯃꯥꯒ꯭ꯔꯕ
ꯃꯥꯡꯒ꯭ꯔꯦꯕꯣ ꯒꯨꯂꯤ ꯆꯗ꯭ꯔꯗꯤ ꯌꯥꯔꯔꯣꯏ ꯁꯤꯗꯤ ꯑꯉꯥꯡꯒ ꯂꯣꯏ ꯅꯥꯈꯠꯂꯛꯑꯅꯤꯁꯤꯗꯤ ꯑꯩꯉꯣꯟꯗ ꯂꯧꯅꯔꯒꯦ
ꯅꯣꯡꯅꯤ ꯑꯗꯨꯝ ꯐꯕꯁꯨ ꯂꯩꯕꯅꯤꯗ
ꯑꯩꯗꯤ ꯇꯥꯡꯉꯗꯤ ꯇꯧꯗ꯭ꯔꯕꯅꯦꯕ ꯑꯗꯨ ꯍꯟꯗꯛꯇꯤ ꯌꯥꯗ꯭ꯔꯦ
ꯑꯩꯁꯨ ꯅꯍꯥ ꯍꯧꯔꯛꯄꯩꯗꯨꯗꯥꯏ ꯀꯥꯏ ꯀꯥꯏꯗꯅꯣ ꯈꯪꯗꯦ ꯂꯣꯛꯣꯛ ꯊꯅ ꯊꯨꯡꯕꯅꯦꯃꯦ ꯅꯥꯔꯤꯉꯩ ꯇꯥꯟꯖꯥꯗꯨꯗ ꯈꯔꯒꯆꯠ ꯑꯩꯅ ꯅꯥꯔꯤꯉꯩ ꯇꯖꯗꯨꯗ ꯍꯛꯆꯥꯡ ꯈꯔ ꯉꯝꯗꯕꯅꯤ ꯂꯣꯛꯁꯨ ꯄꯨꯟ ꯊꯨꯖꯜꯂꯛꯈꯤꯕꯅꯦ ꯍꯥꯏꯕ
ꯑ ꯁꯟꯗꯥ ꯑꯣꯏ
ꯑꯗꯨꯤꯅꯦ ꯍꯥꯏꯁꯦ ꯈꯔ ꯈ ꯁꯣꯟꯊ ꯂꯩꯉꯥꯏꯗ ꯁꯣꯟꯊꯈꯤꯕꯗꯨꯗꯤ ꯎ
ꯎꯝ
ꯊꯝꯃꯣꯁꯤ ꯌꯥꯔ ꯎꯝ ꯇꯧꯔꯛꯅꯤ ꯇꯧꯁꯜꯂꯛꯑꯣ
ꯎꯝ
ꯊꯃꯣ
ꯑꯦ ꯏꯤꯟ ꯀꯣꯜ ꯇꯧ ꯌꯥꯗ꯭ꯔꯦ
ꯊꯝꯕ ꯌꯥꯗꯕꯥ
ꯎꯝ
ꯀꯩ ꯊꯃꯥꯡꯒ